ꯇꯥꯕ꯭ꯔꯣ
ꯇꯥꯏꯌꯦ ꯇꯥꯔꯕꯣ
ꯎꯝ ꯇꯥꯔꯦ ꯇꯥꯔꯦ
ꯀꯩꯗ ꯀꯩꯁꯨ ꯇ ꯑ ꯀꯩꯁꯨ ꯇꯧꯗꯦ ꯍꯧꯖꯤꯛ ꯑꯩ ꯊꯕꯛ ꯑꯃ ꯆꯠ ꯊꯣꯛꯑꯒ ꯍꯜꯂꯛꯇ ꯉꯥꯏꯔꯤꯌꯦ
ꯀꯩ ꯊꯕꯛ ꯆꯠꯄ
ꯑꯁ ꯏꯃꯥꯟꯅꯕꯤꯁꯤꯡꯒꯤ ꯆꯦ ꯆꯥꯡ ꯂꯧꯕ ꯆꯠꯄꯅꯤꯗ ꯃꯣꯏꯗꯣ ꯂꯥꯞꯄꯒꯤꯀꯣ ꯂꯥꯛꯄ ꯉꯝꯗ꯭ꯔꯦ ꯍꯥꯏꯕ ꯑꯩꯈꯣꯏꯕꯨ ꯑꯩꯅ ꯈꯔ ꯂꯛ ꯅꯛꯅ ꯂꯩꯕꯀꯣ
ꯑꯣ
ꯑꯗꯨꯒꯤ ꯂꯧꯕꯤꯌꯣ ꯍꯥꯏꯕꯒꯤ ꯆꯠꯂꯨꯕꯅꯦ
ꯀꯔꯤ ꯆꯦꯅꯦꯕ
ꯑꯩꯈꯣꯏ ꯀꯩꯅꯣꯒꯤꯅꯤꯗ ꯁ꯭ꯀꯨꯜꯒꯤꯅꯤꯗ
ꯑꯥ
ꯌꯥꯝ ꯁꯥꯏꯌꯦ ꯁꯥꯗ꯭ꯔꯣ
ꯑ
ꯌꯥꯝ ꯁꯥꯏꯌꯦ ꯁꯥꯗꯕ꯭ꯔꯣ ꯅꯪꯗꯤ
ꯑ ꯍꯣꯏ ꯃꯅꯨꯡꯗꯗꯤ ꯁꯥꯏ ꯃꯄꯥꯟꯗ ꯑꯗꯨꯝ ꯌꯥꯏ
ꯑꯣ ꯑꯩꯈꯣꯏꯗꯤ ꯊꯕꯛ ꯆꯠꯂꯨꯕꯒꯤꯀꯣ ꯑꯗꯨꯒꯤ ꯊꯕꯛ ꯀꯔꯤꯁꯨ ꯇꯧꯗꯦꯗ ꯂꯥꯏꯔꯤꯛ ꯇꯝꯔꯒ ꯂꯩꯕꯅꯦ
ꯑꯥ ꯀꯩ ꯀꯥꯏꯗ ꯇꯝꯒꯦ
ꯑꯁ ꯑꯗꯣ ꯍꯥꯏꯅꯤꯡꯗꯦ ꯅꯪ ꯍꯥꯏꯕꯤꯔꯣꯏꯌꯦ ꯑꯩ
ꯍꯣꯏꯗ ꯍꯣꯏꯗ ꯀꯥꯏꯗꯦꯗ
ꯀꯩꯗꯧꯔꯤꯅꯣ
ꯎꯝ ꯀꯩꯁꯨ ꯇꯧꯗꯦꯗ ꯆꯥꯛ ꯆꯥ ꯇꯣꯛꯑꯒ ꯑꯩꯈꯣꯏ ꯏꯃꯥꯟꯅꯕꯕꯨ ꯀꯣꯜ ꯇꯧꯔꯒ ꯂꯩꯔꯝꯕꯅꯤ
ꯑꯁ ꯆꯥꯛ ꯆꯥ ꯇꯣꯛꯄꯇ ꯉꯥꯏꯔꯤꯕ꯭ꯔꯣ ꯅꯪ ꯑꯗꯨꯃꯥꯏ ꯍꯥꯏꯒꯅꯣ ꯅꯪ ꯆꯩ ꯆꯥꯒꯅꯤꯗꯀꯣ
ꯁꯤ ꯁꯨꯃꯥꯏꯅ ꯍꯥꯏꯕꯗꯤ ꯀꯥꯏꯗꯦꯗ ꯑꯃꯗꯣ ꯄꯟꯗ꯭ꯔꯗꯤ
ꯑꯁ ꯑꯁꯨꯃꯥꯏꯅ ꯍꯥꯏꯒꯅꯣ ꯌꯥꯗꯦ ꯅꯪ ꯆꯩ ꯆꯥꯒꯅꯤꯀꯣ ꯎꯝ ꯑꯁ ꯉꯁꯤꯗꯤ ꯅꯨꯡꯁꯥ ꯐꯖꯅ ꯀꯜꯂꯤꯍꯦ
ꯎꯝ ꯅꯣꯡꯁꯨꯨ ꯆꯨꯏꯌꯦꯅ
ꯍꯧꯖꯤꯛ ꯈꯤꯇꯪ ꯆꯨꯔꯝꯃꯦ ꯍꯣꯏ
ꯍꯧꯖꯤꯛ ꯈꯛꯇ ꯑꯃꯨꯛ ꯅꯣꯡ ꯊꯣꯂꯛ ꯑ ꯅꯨꯡꯁꯥ ꯊꯣꯛꯂꯛꯄꯅꯦ ꯉꯁꯥꯏꯗꯤ ꯈꯔ ꯏꯪꯕꯅꯦ ꯅꯨꯡꯁꯤꯠꯁꯨ ꯐꯖꯅ ꯁꯤꯠꯂꯦ
ꯑꯁ ꯑꯗꯨꯁꯨ ꯏꯪꯗꯦꯗ ꯌꯥꯝ ꯁꯥꯔꯦ ꯑꯃꯨꯛ ꯌꯥꯝ ꯑꯣ
ꯎꯝ
ꯑꯩꯒꯤ ꯎꯔꯨꯝꯁꯤꯗꯤ ꯃꯅꯨꯡꯗꯀꯣ ꯌꯥꯝ ꯁꯥꯕꯒꯤ ꯑꯩꯁꯨ ꯃꯄꯥꯟꯗ ꯎꯔꯨꯝꯗ ꯍꯦꯛ ꯍꯦꯛ ꯐꯝꯕꯅꯦꯕ ꯑꯗꯣ ꯅꯨꯡꯁꯥ ꯂꯩꯔꯝꯃꯤꯅꯦ ꯉꯁꯤꯗꯤ ꯅꯪꯗꯤ ꯌꯨꯝꯗ ꯑꯗꯨꯝ ꯂꯩꯕ꯭ꯔꯣ
ꯎꯝ ꯅꯨꯡꯇꯤꯒꯤ ꯂꯩꯗ ꯑꯩꯗꯤ ꯌꯨꯝꯗ
ꯅꯨꯡꯉꯥꯏꯅꯦ
ꯏꯁ ꯄꯥꯈꯪꯅꯕꯨ ꯅꯨꯄꯥ ꯅꯨꯄꯥꯟ ꯊꯣꯛꯇꯕ꯭ꯔꯣ
ꯑꯥ ꯃꯄꯥꯟ ꯊꯣꯛꯇꯕ ꯄꯥꯈꯪꯗꯣ
ꯂꯩꯁꯥꯕꯤ ꯀꯣꯏꯕ ꯐꯪꯉꯣꯏꯀꯣ
ꯑꯥ ꯐꯪꯗ꯭ꯔꯦ ꯑꯗꯨꯒꯤ ꯁꯤꯗ ꯊꯤꯁꯤ꯭ꯔꯥꯅ ꯂꯥꯛꯄꯅꯦ
ꯑꯁ
ꯑꯁꯤꯗꯒꯤ ꯊꯤꯔꯁꯨ ꯐꯣꯟꯗꯒꯤ ꯊꯤꯔꯁꯨ ꯌꯥꯔꯣꯏꯅꯦ ꯎꯅꯁꯤ ꯍꯥꯏꯔꯛꯀꯅꯤꯅꯦ ꯅꯪ ꯃꯄꯥꯟ ꯊꯣꯛꯅꯤꯡꯗ꯭ꯔꯗꯤ ꯀꯃꯥꯏꯅ ꯇꯧꯒꯅꯤ
ꯎꯅꯕꯗꯗꯤ ꯊꯣꯛꯄ ꯇꯥꯔꯦꯅ ꯐꯪꯕꯨ ꯐꯪꯉꯗꯤ
ꯍꯦ ꯍꯦ ꯍꯦ ꯅꯠꯇ꯭ꯔꯣ ꯈꯪꯗꯦꯗ ꯃꯔꯤ ꯃꯉꯥꯗꯤ ꯁꯥꯟꯅꯩ
ꯑꯣ ꯐꯪꯅ ꯐꯪ ꯐꯪꯅꯤꯡꯉꯥꯏ ꯐꯪꯅꯤꯡꯉꯗꯤ ꯐꯪꯅꯤꯡꯉꯥꯏ ꯇꯧꯕ ꯌꯥꯏꯗ
ꯍꯣꯏꯗ ꯃꯤꯗꯤ ꯐꯪꯅꯩꯗ
ꯑ ꯑ ꯑꯁ ꯊꯕꯛ ꯆꯠꯂꯨꯕꯒꯤ ꯋꯥꯕꯒꯤ ꯋꯥꯒ ꯑꯝꯇ ꯍꯥꯏꯅꯤꯡꯗꯦꯍꯦ
ꯌꯥꯝ ꯍꯥꯏꯗꯥ ꯑꯗꯨ ꯑꯣꯏꯔꯁꯨ ꯌꯥꯝ ꯉꯥꯡꯉꯦꯅ ꯎꯝ ꯅꯪ ꯅꯪꯗꯤ ꯀꯩꯅꯣ ꯍꯥꯏꯒꯦ ꯇꯧꯕꯗꯣ ꯑꯃꯨꯛ ꯀꯥꯎꯈ꯭ꯔꯦ
ꯑꯁ ꯅꯪꯁꯨ ꯌꯥꯝ ꯀꯥꯎꯒꯟꯕ ꯃꯥꯜꯂꯤ ꯀꯣ ꯅꯪ ꯌꯥꯝ ꯀꯥꯎꯒꯟꯕ ꯃꯥꯜꯂꯦ ꯂꯥꯏꯔꯤꯛ ꯇꯝꯕ ꯌꯥꯔꯝ ꯍꯣꯏ ꯍꯥꯛ ꯍꯤꯛ
ꯅꯪꯁꯨ ꯁꯤꯗ ꯅꯨꯄꯥ ꯊꯤꯔꯤꯔꯣꯕ
ꯊꯤꯗꯦꯍꯦ ꯑꯩ ꯑꯩꯈꯣꯏꯗꯤ ꯐꯣꯟꯗ ꯅꯨꯄꯥ ꯊꯤꯕ ꯅꯨꯄꯤꯗꯣ ꯅꯠꯇꯦ
ꯑꯦ ꯑꯦ
ꯆꯠꯂꯣ ꯍꯦ ꯑꯩꯈꯣꯏꯕꯨ ꯌꯥꯝꯅ ꯑꯩꯈꯣꯏꯗꯤ ꯌꯥꯝꯅ
ꯑ
ꯀꯩꯅꯣ ꯇꯧꯕꯅꯦ ꯄꯪꯇꯧ ꯇꯧꯕ ꯃꯤ ꯅꯠꯇꯦ
ꯎꯝ ꯎꯝ ꯇꯧꯕ ꯌꯥꯕ ꯅꯠꯇꯦꯕ ꯈꯔ ꯂꯎꯕ ꯀꯥꯡꯕꯨꯅꯦꯕꯀꯣ
ꯑꯩꯈꯣꯏꯗꯤ ꯈꯔ ꯒ꯭ꯌꯥꯟ ꯇꯥꯕ ꯀꯥꯡꯕꯨꯅꯦ
ꯑꯣ ꯈꯪꯉꯦ ꯈꯪꯉꯦ ꯑꯣꯏꯔꯝꯅꯤꯗ
ꯑꯁꯦꯡꯕꯒꯤꯅꯦ ꯒ꯭ꯌꯥꯟ ꯇꯥꯕꯁꯤꯡ ꯐꯣꯟ ꯇꯧꯕ ꯌꯥꯗꯕ꯭ꯔꯣ
ꯌꯥꯏ ꯌꯥꯏ ꯑꯁꯤꯗ ꯑꯁꯤꯗ ꯅꯠꯇꯕꯁꯨ ꯇꯧ ꯇꯧꯔꯛꯄ ꯌꯥꯏꯅ ꯑꯗꯨꯗꯤ
ꯑꯁ ꯑꯥ ꯇꯜꯂꯦꯗ ꯃꯇꯝ ꯌꯥꯝ ꯂꯩꯇꯦ ꯁꯤꯗꯁꯨ ꯑꯃꯨꯛ ꯇꯧꯕ ꯑꯇꯣꯞꯄꯗ ꯑꯇꯣꯞꯄꯁꯨ ꯑꯃꯨꯛ ꯇꯧꯕ ꯑ ꯃꯇꯝ ꯌꯥꯝ ꯃꯥꯡꯉꯦ
ꯁꯤ ꯁꯤꯒꯤꯁꯤꯗ ꯂꯣꯏꯁꯤꯟꯂꯅꯤꯅ
ꯍꯣꯏ ꯁꯤꯅ ꯐꯠꯇ꯭ꯔꯣ
ꯍꯝ ꯅꯠꯇꯦ
ꯇꯧꯕ ꯇꯥꯕꯅꯤ ꯀꯩꯅꯣ
ꯍꯣꯏ ꯂꯩꯁꯥ ꯄꯥꯈꯪ ꯑꯣꯏꯔꯤꯉꯩꯗ ꯇꯧꯗꯅ ꯃꯧ ꯑꯣꯏꯔꯀꯥꯟꯗ ꯇꯧꯕ ꯌꯥꯕ꯭ꯔꯣ ꯍꯅꯨꯔꯀꯥꯟꯗ ꯇꯧꯕ ꯌꯥꯕ꯭ꯔꯣ
ꯑꯥ ꯄꯥꯈꯪ ꯂꯩꯁꯔꯤꯉꯩꯗ ꯑꯥ ꯑꯗ ꯇꯧꯍꯧꯒꯗꯕꯅꯤꯅꯦ ꯑꯗꯨꯒꯤꯅꯦ ꯑꯩ ꯍꯥꯏꯔꯤꯁꯦ ꯇꯧꯁꯤ ꯇꯧꯁꯦꯅ ꯍꯟꯖꯤꯟ ꯍꯟꯖꯤꯟ ꯍꯥꯏꯔꯤꯁꯦ
ꯐꯩꯅꯦ ꯀꯩꯁꯨ ꯀꯥꯏꯗꯦꯅꯦ ꯋꯥꯔꯤ ꯁꯅꯕꯕꯨꯗꯤ
ꯍꯥꯏꯅꯤ ꯍꯥꯏꯅꯦ ꯍꯣꯔꯦꯟ ꯈꯔ ꯀꯩꯅꯣ ꯇꯧꯔꯒ ꯎꯅꯔꯒ ꯂꯣꯏꯔꯦ ꯀꯩꯅꯣ ꯅꯠꯇꯣ
ꯍꯣꯏꯗ ꯀꯔꯤꯁꯨ ꯀꯥꯏꯗꯦꯅꯦ ꯑꯉꯥꯡ ꯅꯣꯏꯗꯤ ꯑꯩꯈꯣꯏꯒꯤ ꯀꯩꯅꯣꯒꯨꯝꯕꯅ ꯏꯆꯥꯒꯨꯝꯕꯅꯤꯗ
ꯑꯥ ꯑꯥ ꯑꯥꯥ ꯑꯉꯥꯡ ꯒꯥꯏꯅ ꯅꯉꯣꯟꯗꯩꯗꯤ ꯈꯔ ꯍꯜꯂꯝꯅꯤꯗ
ꯆꯂꯣꯍꯦ ꯅꯈꯣꯟꯗꯣ ꯈꯪꯉꯦ ꯄꯥꯈꯪ ꯐꯥꯔꯛꯄꯒꯤ ꯃꯇꯥꯡ ꯌꯥꯝ ꯂꯧꯁꯤꯟꯅꯕꯒꯤ ꯃꯇꯥꯡꯗꯣ ꯃꯥꯜꯂꯦ ꯅꯪꯁꯦ
ꯁꯝ ꯁꯤꯕꯨ ꯆꯍꯤ ꯀꯌꯥ ꯁꯨꯔꯒꯦꯅꯦ
ꯑꯁ ꯑꯩ ꯀꯩꯅꯣꯅꯦ ꯃꯧꯅꯦ
ꯑꯁ ꯑꯣꯏꯔꯝꯃꯤꯗ ꯑꯩꯁꯨ ꯑꯉꯥꯡ ꯑꯍꯨꯝꯗꯤ ꯂꯩꯔꯦ
ꯑꯍꯨꯝ ꯈꯛꯇ
ꯑꯥ
ꯑꯩꯗꯤ ꯌꯥꯝꯗ꯭ꯔꯤꯗ ꯑꯩꯗꯤ ꯀꯨꯏꯗ꯭ꯔꯤꯌꯦ ꯂꯨꯍꯣꯡꯕ ꯏꯆꯥ ꯑꯃꯈꯛꯇ ꯉꯥꯏꯔꯤꯌꯦ
ꯎꯝ
ꯆꯍꯤ ꯏꯆꯥꯗꯣ ꯆꯍꯤ ꯑꯃꯗꯤ ꯐꯥꯔꯦ
ꯑꯗꯣ
ꯁꯤ ꯀꯌꯥ ꯁꯨꯔꯦꯕ
ꯑꯩꯗꯤ ꯆꯍꯤꯗꯤ ꯅꯧꯔꯤꯌꯦ ꯉꯟꯅ ꯄꯥꯟꯕꯅꯦ ꯑꯩꯁꯨ ꯉꯟꯅ ꯄꯥꯟꯕ ꯉꯟꯅ ꯄꯥꯟꯕꯒꯤ ꯑꯃꯒꯤ ꯍꯧꯖꯤꯛ ꯐꯥꯎ
ꯑꯣꯏꯗꯕ ꯉꯥꯡꯕ ꯑꯣꯏꯔꯝꯃꯣꯏ ꯅꯪꯁꯦ
ꯑꯁ ꯑꯣꯏꯗꯕ ꯉꯥꯡꯕ ꯍꯩꯕ ꯃꯤ ꯅꯠꯇꯦ ꯑꯩꯁꯦ
ꯍꯥꯏꯕ ꯈꯪꯉꯦꯕ
ꯑꯆꯨꯝꯕꯗ ꯌꯥꯝꯅ ꯆꯠꯆꯕꯤꯅꯦ
ꯌꯥꯝ ꯍꯩꯁꯤꯡꯅ ꯀꯥꯈꯨꯝꯃꯤꯟꯅꯦ
ꯍꯩꯕ ꯅꯠꯇꯦꯗ ꯑꯗꯣ ꯅꯈꯣꯏꯗꯒꯤꯗꯤ ꯈꯔ ꯍꯩꯕ ꯇꯥꯕꯅꯤ ꯀꯩꯅꯣ ꯅꯣꯏꯗꯤ ꯑꯉꯥꯡꯅꯤ
ꯑꯁ ꯑꯉꯥꯡꯁꯤꯡꯅ ꯐꯥꯎꯕ ꯑꯩꯕꯨ ꯑꯉꯥꯡꯅꯦ ꯍꯥꯏꯖꯤꯜꯂꯕ ꯂꯣꯏꯔꯤꯗ ꯑꯩꯒꯤ ꯄꯨꯟꯁꯤꯁꯦ
ꯑꯩꯈꯣꯏꯅ ꯈꯔ ꯍꯥꯟꯕꯅꯤꯅ ꯀꯣ ꯈꯔ ꯍꯩꯕ ꯇꯥꯕꯅꯤ
ꯎꯝ ꯎꯝ
ꯀꯩꯗꯧꯔꯤꯅꯣ
ꯇꯧꯔꯝꯗꯦꯗ ꯀꯩꯁꯨ ꯅꯨꯄꯤ ꯀꯣꯜ ꯇꯧꯔꯛꯄ ꯉꯥꯏꯔꯝꯃꯤꯅꯦ
ꯅꯨꯄꯤꯗꯤ ꯅꯨꯄꯤꯗꯤ ꯆꯣꯞꯄ ꯃꯤꯗꯤ ꯅꯠꯇꯦꯀꯣ ꯅꯪꯁꯦ
ꯑꯥ ꯅꯠꯇꯦ ꯅꯠꯇꯦ ꯈꯣꯗꯤ ꯑꯗꯨꯝ ꯇꯧꯕ
ꯂꯩꯔꯝꯅꯦ ꯍꯥꯏꯕꯗꯨꯗ ꯅꯨꯄꯤ ꯆꯣꯞꯄ ꯃꯤꯁꯨ ꯃꯥꯜꯂꯨꯗꯦꯕ
ꯎꯝ ꯑꯗꯨꯕꯨꯗꯤ ꯈꯜꯂꯨꯔꯨꯅꯨ
ꯁꯤ ꯂꯥꯛꯄꯗ ꯉꯁꯥꯏ ꯀꯩꯅꯣ ꯅꯣꯡ ꯇꯥꯕꯗꯣ ꯑꯗꯨꯒꯤ ꯎꯁꯤꯡꯗ ꯏꯁꯤꯡ ꯂꯩꯕꯗꯣ ꯑꯗꯨ ꯇꯥꯔꯛꯏꯅꯦ
ꯎꯝ ꯑꯗꯣ ꯑꯩ ꯀꯩꯗꯧ ꯍꯥꯏꯅꯣ
ꯀꯩꯁꯨ ꯀꯩꯁꯨ ꯇꯧ ꯍꯥꯏꯕ ꯅꯠꯇꯦꯗ
ꯑꯩ ꯄꯥꯏꯊꯣꯛꯑꯒ ꯉꯥꯛ
ꯍꯣꯏꯅꯦ ꯄꯥꯏꯊꯣꯛꯑꯒ ꯁꯇꯤꯟ ꯈꯟꯕꯤꯌꯣ
ꯍꯗ ꯍꯣꯏꯗ ꯇꯧꯕꯤꯒꯦꯅꯦ ꯍꯥꯏꯗꯤ ꯍꯥꯏꯔꯛꯑꯣ ꯃꯇꯝ ꯈꯔ ꯆꯪꯅꯤ ꯍꯥꯏꯕ ꯋꯥꯅꯤ ꯄꯥꯏꯕꯗꯣ ꯑꯩ ꯁꯤꯗ
ꯍꯟꯅ
ꯑꯩ ꯁꯤꯗ ꯅꯠꯇꯦꯕ ꯂꯩꯔꯤꯁꯦ
ꯑꯣ
ꯑꯥꯗꯅꯦꯕ ꯃꯄꯥꯟꯗꯅꯦꯕ ꯑꯇꯤꯌꯥꯒꯒ ꯄ꯭ꯔꯤꯊꯤꯕꯤꯒꯤ ꯃꯌꯥꯏꯗ
ꯑꯣꯏꯁ ꯀꯃꯥꯏꯅ ꯇꯧꯒꯦ ꯂꯩꯕ ꯅꯨꯡꯉꯥꯏꯕ꯭ꯔꯣ ꯑꯗꯨꯗꯗꯤ
ꯑꯥ ꯑꯗꯨꯝ ꯄꯥꯏꯔ ꯆꯠꯂꯦꯗ ꯑꯩꯈꯣꯏꯗꯤ
ꯑꯩꯁꯨ ꯄꯥꯏꯕ ꯃꯇꯝ ꯕꯤꯌꯣ ꯑꯩꯁꯨ ꯄꯥꯏꯅꯤꯡꯉꯦ ꯈꯣꯡꯅ ꯆꯠꯄꯗ ꯌꯥꯝ ꯋꯥꯏꯑꯦꯕ
ꯎꯝ
ꯍꯧꯖꯤꯛꯇꯤ ꯁꯥꯕꯅꯤꯅ ꯄꯥꯏꯔꯒ ꯆꯠꯄꯗꯣ ꯅꯨꯡꯁꯤꯠꯁꯨ ꯈꯔ ꯂꯥꯛꯄꯒ ꯅꯨꯡꯉꯥꯏꯔꯝꯒꯅꯤ
ꯑꯥ
ꯇꯝꯕ ꯂꯥꯛꯄ ꯇꯥꯔꯦ ꯅꯉꯣꯟꯗ ꯄꯥꯏꯕ
ꯁꯤ ꯂꯩꯔꯒ ꯑꯃꯨꯛ ꯇꯧꯔꯒꯗ꯭ꯔꯣ
ꯑꯁ ꯃꯤꯅ ꯑꯁꯤ ꯀꯨꯝ ꯕꯥ ꯍꯥꯏꯒꯅꯨ ꯍꯥꯏꯔꯁꯨ ꯅꯪꯁꯦ
ꯅꯠꯇꯦ ꯗꯦꯅꯦ ꯁꯤꯒꯤꯁꯤꯕꯣ ꯀꯅꯅꯥ ꯒ꯭ꯌꯥꯟ ꯇꯥꯗꯣꯏꯅꯣꯗ
ꯅꯪꯁꯦ ꯃꯤꯅ ꯍꯣꯏꯅꯦ ꯑꯗꯣ ꯅꯪꯁꯨ ꯃꯤꯅ ꯍꯥꯏꯕ ꯋꯥ ꯇꯥꯗꯦꯅꯦ
ꯑꯣꯏꯗꯕꯗꯨꯕꯨ ꯀꯅꯥꯅ ꯇꯥꯗꯣꯏꯅꯣ ꯑꯣꯏꯗꯕ ꯋꯥꯗꯨꯕꯨ ꯀꯅꯥꯅ ꯇꯥꯗꯣꯏꯅꯣꯕ
ꯑꯣꯏꯕ ꯋꯥꯅꯤ ꯀꯩꯅꯣ
ꯍꯣꯏꯗꯕ ꯋꯑꯗꯨꯕꯨ
ꯉꯥꯛꯊꯣꯛꯄꯅꯗꯤ ꯈ꯭ꯋꯥꯏꯗꯒꯤ ꯐꯕꯅꯦ ꯍꯥꯏꯕꯗꯣ ꯈꯪꯗ꯭ꯔꯣ ꯅꯪ
ꯅꯪꯁꯦ ꯅꯨꯄꯥ ꯃꯥꯟꯗꯅ ꯌꯥꯝ ꯅꯣꯀꯜꯂꯤꯀꯣ
ꯑꯥ ꯅꯨꯄꯥ ꯅꯨꯄꯥꯁꯤꯕꯨ ꯅꯣꯛꯄ ꯌꯥꯗ꯭ꯔꯕꯣ ꯍꯥꯏꯁꯦ
ꯌꯥꯏꯗ ꯑꯗꯨꯏꯁꯨ ꯅꯪꯗꯣ ꯈꯤꯇꯪ ꯍꯥꯏꯔꯁꯨ ꯍꯦꯛꯇ ꯑꯗꯨꯝ ꯅꯣꯛꯑꯦ ꯑꯩꯗꯤ ꯀ꯭ꯔꯤꯁ ꯅꯣꯛꯅꯤꯡꯗꯦꯗ
ꯑꯁ ꯀꯪꯗꯦ ꯂꯩꯁꯥꯕꯤꯒ ꯋꯥꯔꯤ ꯁꯥꯕꯗ ꯅꯣꯛꯇ ꯅꯣꯛ ꯅꯣꯛꯇꯕꯤꯗ ꯋꯥ ꯉꯥꯡꯕ ꯍꯩꯇꯦꯅꯦ
ꯀꯔꯤ ꯑꯣ ꯂꯩꯁꯥꯕꯤꯗ ꯈꯛꯇꯔꯣ ꯑꯩꯗꯤ ꯂꯩꯁꯥꯕꯤꯁꯨ ꯅꯠꯇꯅ ꯃꯧꯅꯦ ꯍꯥꯏꯔꯒ
ꯏꯍꯥꯟꯅ ꯇꯥꯔꯗꯤ ꯅꯪ ꯆꯩ ꯆꯥꯔꯅꯤꯀꯣ
ꯃꯧꯗꯁꯨ ꯑꯗꯨꯝ ꯇꯧꯏꯗ ꯑꯩꯗꯤ
ꯑꯁ
ꯅꯪꯗꯤ ꯌꯥꯝ ꯍꯦꯟꯖꯤꯜꯂꯝꯃꯤꯅ ꯂꯩꯁꯥꯕꯤꯗ ꯈꯛꯇ ꯅꯠꯇ꯭ꯔꯦꯅꯦ ꯃꯧ ꯃꯧ ꯌꯧꯔꯝꯃꯤꯅꯦ
ꯃꯧ ꯑꯣꯏꯔꯁꯨ ꯀꯥꯏꯗꯦ
ꯐꯩꯌꯦ ꯐꯩꯌꯦ ꯑꯁ ꯅꯪꯗꯤ ꯑꯗꯨꯗꯤ ꯅꯪꯒꯤꯗꯤ ꯅꯨꯄꯤ ꯋꯥꯠꯂꯣꯏꯗ
ꯋꯥꯠꯇꯦ ꯍꯣꯏ ꯋꯥꯠꯇꯦ ꯍꯥꯏꯇꯥꯔꯦ
ꯑꯨꯝ ꯋꯥꯠꯂꯣꯏ
ꯐꯣꯟꯗꯗꯤ
ꯀꯩꯅꯣ ꯇꯧꯗꯕ꯭ꯔꯣ ꯕꯣꯜ ꯌꯦꯡꯂꯡꯝꯒꯅꯤꯀꯣ
ꯌꯦꯡꯉꯝꯃꯤ
ꯀꯔꯤꯅ ꯅꯪꯅꯦ ꯑꯃ ꯍꯥꯏꯔꯒ ꯍꯦꯛꯇꯅꯣ ꯅꯤꯡꯊ꯭ꯔꯣ ꯋꯥ ꯑꯃ ꯉꯥꯡꯕ ꯂꯥꯏꯔꯤꯛꯇ ꯅꯣꯛꯏꯅꯦ ꯑꯩ ꯒ꯭ꯌꯥꯠ ꯇꯥꯗꯦꯗ ꯅꯪ
ꯀꯔꯤ ꯅꯣ ꯃꯤꯨꯝ꯭ꯔꯀ ꯑꯕꯋꯥ ꯌꯦ ꯭ꯔꯣ ꯍꯥꯏꯔꯦ ꯌꯦꯡꯉꯦ ꯍꯥꯏꯔ ꯅꯣꯛꯅꯤꯡꯕ꯭ꯔꯥ ꯍꯥꯏꯕ ꯕ ꯌꯦꯡꯉꯦ ꯍꯥꯏꯕꯗꯨ ꯅꯣꯡꯅꯤꯡꯉꯦ ꯅꯪꯗꯤ ꯑꯩꯗꯤ
ꯅꯠꯇꯦꯗ ꯀꯥꯏꯩꯅꯣ ꯃꯤ ꯃꯤꯌꯥꯝꯅ ꯑꯩꯉꯣꯟꯗ ꯍꯥꯏꯔꯤꯁꯤꯕꯨ ꯑꯩꯁꯤꯕꯨ ꯌꯥꯝ ꯅꯣꯛꯀꯜꯂꯕꯕ